ꯆꯠꯂꯨꯕ꯭ꯔꯣ ꯍꯜꯂꯣ ꯇꯥꯔꯕꯣ
ꯑꯣ ꯇꯥꯏꯌꯦ ꯇꯥꯏꯌꯦ
ꯖꯤꯝ ꯆꯠꯂꯨꯕ꯭ꯔꯣ꯫
ꯑꯧ ꯖꯤꯝ ꯍꯟꯂꯛꯇ ꯉꯥꯏꯔꯤꯌꯦ꯫
ꯅꯨꯡꯉꯥꯏꯕ꯭ꯔꯥ ꯖꯤꯝ ꯁꯥꯟꯅꯕ
ꯑꯥ... ꯅꯨꯡꯉꯥꯏ
ꯎꯝ
ꯑꯣ ꯀꯩꯅꯣ ꯇꯧꯋꯦ ꯁꯟꯗꯦ ꯄ꯭ꯔꯣꯒ꯭ꯔꯥꯝ ꯂꯩ ꯍꯥꯏꯅꯦ꯫
ꯁꯟꯗꯦ ꯄ꯭ꯔꯣꯒꯥꯝ ꯂꯩ ꯍꯥꯏꯌꯦ ꯍꯣꯏ ꯑꯟ
ꯑ ꯑꯩꯗꯤ ꯌꯥꯎꯔꯔꯣꯏ
ꯀꯩꯒꯤ
ꯄ꯭ꯔꯣꯒ꯭ꯔꯥꯝ ꯂꯩꯌꯦ ꯄ꯭ꯔꯣꯒ꯭ꯔꯥꯝ ꯑꯦ ꯍꯟꯗꯛ ꯁꯟꯗꯦ ꯍꯟꯗꯛ ꯁꯟꯗꯦ ꯁꯤꯗ ꯅꯠꯇ꯭ꯔꯣ꯫ ꯑꯩꯌꯥ ꯑ ꯗꯦꯠ ꯀꯌꯥ ꯇꯥꯒꯦ ꯁꯟꯗꯦꯠꯁꯦ ꯗꯦꯠ ꯇ꯭ꯋꯦꯜꯞ ꯇꯥꯕ꯭ꯔꯣ ꯏꯂꯕꯦꯟ ꯇꯥꯕ꯭ꯔꯣ
ꯈꯪꯗꯤꯌꯦ ꯌꯨꯡꯉꯨꯅꯦ
ꯑꯦ ꯑꯗꯨꯗꯤ ꯑꯁ ꯕꯣꯜ ꯌꯦꯡ ꯆꯠꯁꯦ ꯍꯥꯏꯕꯅꯦ ꯀꯃꯥꯏꯅ ꯇꯧꯕ
ꯆꯠꯂꯨ ꯀꯩꯗꯧꯔꯒꯦ ꯅꯣꯏ ꯕꯣꯟꯗꯤ ꯂꯩꯁꯥꯕꯤꯒꯤ ꯊꯧꯔꯝꯅꯦ ꯑꯩꯈꯣꯏꯒꯤ ꯊꯧꯔꯝꯗꯤ ꯅꯠꯇꯦꯗꯅ ꯔꯤꯔꯤ ꯂꯩꯌꯦ
ꯑ ꯁꯟꯗꯦꯗ
ꯎꯝ
ꯑꯗꯨꯅꯦ ꯂꯤꯂꯥ ꯄꯨꯡ ꯀꯌꯥ ꯍꯧꯒꯦ꯫
ꯂꯤꯂꯥ ꯄꯨꯡ ꯃꯥꯄꯜ ꯗꯥꯏ ꯍꯧꯔꯅꯤ꯫
ꯑꯣ ꯅꯪꯕꯁꯨ ꯌꯥꯏꯗ
ꯐꯥꯔꯁ ꯁꯣꯅꯦ ꯍꯥꯏꯕ꯭ꯔꯥ ꯁꯦꯀꯦꯟ ꯁꯣꯅꯦ ꯍꯥꯏꯕ꯭ꯔꯥ ꯈꯪꯗ꯭ꯔꯤ ꯑꯗꯨꯏꯁꯨ ꯍꯧꯖꯤꯛꯇꯤ ꯅꯣꯡꯁꯤꯡ ꯀꯩꯅꯣ ꯇꯧꯕꯅꯦ ꯂꯤꯂꯥꯗꯤ ꯉꯜꯂꯅꯤ ꯎꯝ ꯋꯦꯗꯔꯁꯦ
ꯂꯤꯂꯥ ꯌꯦꯡꯅꯤꯡꯉ ꯂꯤꯂꯥꯁꯨ ꯌꯦꯡꯅꯤꯡꯉꯦ ꯍꯟꯗꯛ ꯆꯍꯤ ꯂꯤꯂꯥꯁꯨ ꯌꯦꯡꯗꯔ꯭ꯤ ꯍꯟꯗꯛ ꯆꯍꯤ ꯆꯍꯤ ꯑꯅꯤ ꯑꯍꯨꯝ ꯁꯨꯔꯦ ꯂꯥꯏ ꯌꯦꯡꯗꯕ
ꯕꯣꯟꯁꯨ ꯌꯦꯡꯅꯤꯡꯉꯦ ꯀ ꯍꯥꯏꯌꯣ ꯕꯣꯟꯁꯨ ꯆꯠꯅꯤꯡꯉꯦ
ꯑꯗꯨꯅ ꯑꯩ ꯆꯖꯁꯅ ꯑꯃꯨꯛ ꯍꯥꯏꯅꯔꯦ ꯕꯣꯜꯁꯤꯦꯗꯤ ꯂꯥꯁ ꯑꯃꯨꯛ ꯂꯩ
ꯑꯗꯨꯕꯨꯗꯤ ꯀꯩꯅꯣ ꯇꯧꯋꯦ ꯅꯣꯏ ꯕꯣꯟ ꯍꯜꯂꯛꯑꯒ ꯑꯗꯨꯝꯗꯤ ꯂꯥꯛꯏꯉꯥꯏ ꯀꯩꯗꯧꯔꯒꯦ
ꯅꯣ ꯍꯧꯔꯝꯃꯒꯗꯤ ꯍꯥꯏꯕ
ꯑꯗꯨ ꯍꯧꯗꯣꯔꯦ ꯈꯣꯠꯇꯣꯔꯦ ꯍꯥꯏꯗꯤ ꯑꯩꯈꯣꯏꯅ ꯄꯥꯎ ꯄꯤꯕꯤꯔꯛꯁꯨ ꯌꯥꯏ ꯀꯩꯗꯧꯔꯒꯦ
ꯕꯣꯜ ꯁꯥꯟꯅꯕꯗꯣ ꯂꯣꯏꯒ꯭ꯔꯗꯤ
ꯌꯦꯡꯉꯣꯅꯦ ꯕꯣꯜꯗꯤ ꯑꯗꯨꯝ ꯄꯨꯡ ꯇꯔꯥ ꯇꯔꯥꯃꯥꯊꯣꯏ ꯐꯥꯎꯗꯤ ꯁꯥꯟꯅꯔꯣꯏꯗꯅ
ꯁꯥꯟꯅꯔꯣꯏ ꯄꯨꯡ ꯅꯤꯄꯥꯥꯟꯗ ꯂꯣꯏꯗꯣꯏꯅꯦꯕ
ꯑꯗꯨꯅꯦ ꯍꯥꯏꯁꯦ ꯅꯪꯅꯦ ꯅꯪꯅꯤ
ꯎꯝ ꯄ꯭ꯔꯣꯒꯥꯝꯁꯨ ꯌꯥꯎꯅꯦ ꯌꯥꯎꯅꯤ ꯌꯥꯎꯗꯣꯏꯅꯤ ꯀꯩꯅꯣ ꯏꯌꯦ
ꯊꯣꯏꯕꯤꯁꯤ ꯏꯔꯥꯡ ꯌꯥꯡꯀꯟ ꯇꯈꯠꯂꯄ ꯃꯥꯜꯂꯦ ꯍꯧꯖꯤꯛꯀꯥꯟꯁꯦ
ꯊꯦꯕꯤꯗ ꯈꯪꯗꯦ ꯏꯔꯥꯡ ꯇꯧꯈꯠꯂꯛꯏꯔ ꯁꯤꯡꯂꯤ ꯇꯠꯈꯕ ꯈꯪꯗꯦ
ꯁꯤꯡꯂꯤ ꯕꯨꯗꯤ ꯀꯨꯏꯔꯦ ꯅꯥꯊꯣꯛꯈꯤꯕ
ꯍꯣꯏ ꯁꯤꯡꯂꯤ ꯇꯠꯂꯦꯅ ꯁꯨꯝ ꯇꯠꯂ ꯌꯥꯕ꯭ꯔꯥ ꯁꯤꯡꯂꯤꯗꯨꯕꯣ
ꯍꯣꯏ ꯑꯗꯨꯕꯨꯗꯤ ꯆꯨꯝꯅ
ꯁꯤꯡꯂꯤꯕꯨ ꯑꯗꯨꯝ ꯆꯠꯂ ꯌꯥꯕ꯭ꯔꯕ
ꯅꯣꯏ ꯕꯣꯟ ꯌꯦꯡ ꯆꯠꯄꯁꯦ ꯀꯅꯥ ꯀꯅꯥ ꯆꯠꯇ꯭ꯣꯏꯅꯣ
ꯑꯥ ꯑꯅꯤꯗꯨꯃꯅꯦ ꯑꯗꯒꯤ ꯑꯩꯈꯣꯏ ꯀꯥꯡꯕꯨ ꯑꯩꯈꯣꯏ ꯃꯔꯤ ꯃꯍꯥ ꯇꯔꯨ ꯇꯔꯨ ꯑꯗꯨꯃꯥꯏꯅ ꯑꯣꯏꯔꯅꯤ
ꯑꯇꯣꯞꯄ ꯁꯥꯏꯠꯇꯤ ꯃꯣꯏ ꯁꯟꯇꯣꯁ ꯍꯣꯏ ꯀꯩ ꯍꯣꯏꯁꯨ ꯂꯣꯏꯅꯥ ꯌꯥꯑꯣꯗꯣꯏ ꯅꯇꯔꯣ ꯅꯇ꯭ꯔ ꯃꯣꯏꯁꯦ ꯍꯧꯖꯤꯛ ꯀꯥꯟꯅꯤꯄꯨꯔ ꯕꯣꯟꯁꯦ ꯑꯗꯨꯝ ꯇꯧꯔꯤꯁꯦ ꯀꯩꯒꯤꯅꯣꯕ
ꯈꯪꯗꯦ ꯃꯣꯏ ꯀꯩꯅꯣ ꯖꯤꯝꯒꯤ ꯄꯥꯔꯇꯤꯒꯩ ꯇꯧꯔꯒ ꯁꯥꯟꯅꯕꯅꯦꯕ
ꯁꯥꯟꯅꯔꯤꯕ ꯄꯣꯠꯇꯣ ꯃꯣꯏ ꯇꯣꯔꯅꯥꯃꯦꯟ ꯍꯥꯏꯕꯗꯤ
ꯅꯠꯇꯦ ꯇꯣꯔꯅꯥꯃꯦꯟꯗꯨꯨꯗ ꯁꯨꯝ ꯎ ꯁꯨꯝ ꯑꯩꯅ ꯈꯪꯕꯗ ꯑꯥ
ꯖꯤꯝ ꯄꯥꯔꯇꯤ ꯃꯣꯏ ꯑ ꯁꯥꯟꯅꯃꯤꯟꯅꯔꯛꯄ ꯑꯇꯣꯞꯄꯒ ꯁꯥꯟꯅꯕ ꯈꯣꯠꯄ ꯑꯗꯨꯒꯤ ꯀꯩꯅꯣ ꯆꯨꯁ ꯇꯧ ꯔꯤꯔꯥ
ꯅꯠꯇꯦ ꯁꯨꯝ ꯁꯥꯟꯅꯕ ꯄ꯭ꯔꯦꯛꯇꯤꯁꯀꯨꯝꯕ ꯃꯣꯏꯒꯤ ꯇꯣꯔꯅꯥꯃꯦꯟꯒꯨꯝꯕ ꯊꯣꯛꯇꯧꯕ ꯑꯗꯨꯝꯕꯗꯤ ꯅꯠꯇꯦꯕ ꯁꯨꯝ ꯇ꯭ꯔꯦꯅꯔ ꯒ ꯃꯣꯏ ꯁꯥꯇ꯭ꯔ ꯑꯉꯥꯡꯁꯤꯡꯗꯨꯒ ꯄꯥꯔꯒ ꯁꯨꯝ ꯁꯥꯟꯅꯕ ꯑꯗꯨꯅ ꯄꯠꯆꯝ ꯆꯈꯩꯅꯦ
ꯑꯗꯨꯗꯤ ꯀꯩꯁꯨ ꯀꯥꯏꯗꯦ ꯅꯣꯡꯐꯥꯗꯣ ꯁꯥꯟꯅ ꯊꯣꯛꯄꯅꯤꯅ
ꯑꯣ ꯆꯛꯇꯝ ꯆꯪꯈꯥꯏꯅꯦ ꯍꯥꯏꯕ ꯑꯗꯨ ꯗ꯭ꯔꯦꯁ ꯂꯩꯇꯦꯗ ꯑꯗꯨꯝ ꯄꯪꯁꯁꯦ
ꯃꯥꯟꯅꯕꯤꯒ ꯇꯧꯗꯕ꯭ꯔꯕ
ꯇꯧꯗꯤꯌꯦ
ꯑꯣ
ꯑꯗꯣ ꯑꯩ ꯑꯃꯨꯛꯇꯪ ꯌꯦꯡꯉꯨꯗ ꯉꯥꯏꯔꯤꯕ ꯅꯍꯥꯟ ꯑꯁꯣ ꯅꯥꯀꯟꯒꯤ ꯑ ꯀꯩꯅꯣꯅ ꯀꯩꯅꯣꯣꯔꯣꯝꯗ ꯍꯤꯌꯥꯡꯊꯥꯡꯂꯣꯝꯗ ꯁꯥꯟꯅꯕꯗꯣ ꯑꯗꯨꯗꯤ ꯀꯩꯝꯇ ꯁꯦꯠꯇꯦ ꯑꯗꯨꯝ ꯄꯪꯁꯦꯟ ꯁꯦꯠꯇꯦ ꯁꯦꯠꯅꯩꯌꯦꯕ
ꯎꯝ
ꯃꯣꯏ ꯑꯗꯨꯝ ꯁꯦꯠꯅꯩꯑꯕ ꯁꯦꯗꯨꯜꯗ ꯗ꯭ꯔꯦꯁ ꯅꯨꯡ ꯇꯧꯗꯦꯕ ꯑꯗꯨ ꯗꯤ ꯌꯦꯡꯗꯅꯤꯅ ꯀꯩꯅ ꯇꯧꯗꯦ ꯊꯟꯗꯦꯅ ꯕꯣꯜꯗꯤ ꯂꯩ ꯀꯣꯏꯕꯁꯨ ꯑꯃꯨꯛ ꯆꯠ ꯑꯗꯒꯤꯂꯒꯅ ꯕꯣꯜ ꯑꯃꯨꯛ ꯌꯦꯡꯉ ꯂꯤꯂꯥ
ꯌꯦꯦ
ꯈꯩꯅꯉꯥꯏꯁꯦ
ꯐꯩ ꯍꯥꯏꯕ ꯀꯣꯏꯕ ꯄ꯭ꯔꯒꯥ꯭ꯔꯝ ꯃꯔꯤ ꯃꯔꯤ ꯂꯩꯗꯕ
ꯂ ꯑꯩꯣꯏ ꯄ꯭ꯔꯣꯒꯥꯝ ꯃꯅꯤ ꯃꯔꯤ ꯂꯩꯔꯒꯦ
ꯎꯝ ꯑꯗꯨ ꯂꯥꯏꯔꯤꯛ ꯐꯠꯇ꯭ꯔꯣ ꯑꯩꯈꯣꯏꯗꯤ
ꯟꯟ ꯍꯅꯨꯔꯝꯗ ꯍꯅꯨꯔ ꯏꯁ ꯌꯥꯝ ꯄꯛꯇꯦꯍꯦ ꯌꯥꯝ ꯇꯥꯅꯤꯡꯗꯦ ꯌꯥꯝꯅ ꯇꯥꯅꯤꯡꯗꯦ ꯄꯛꯇꯦ ꯆꯠꯂꯤꯅꯦꯌꯥꯝꯗꯨꯗꯤ
ꯄꯨꯡ ꯆꯠꯇꯠꯇꯦꯗ ꯉꯍꯥꯟꯜꯂꯒ ꯄꯨꯡ ꯑꯃ ꯑꯅꯤꯒ ꯇꯥꯁꯂꯛꯑꯗꯤ ꯈꯨꯅꯨꯡ ꯏꯁꯩ ꯈꯨꯂꯪ ꯏꯁꯩ ꯇꯥꯔꯨꯔꯅꯤ
ꯑꯣ ꯑꯍꯜ ꯑꯣꯏꯔꯕꯅꯤꯅ ꯄꯣꯊꯥꯐꯝ ꯊꯤꯔꯤꯅꯤꯅꯦꯀꯣ ꯈꯨꯂꯪ ꯏꯁꯩꯒꯨꯝꯕ ꯇꯥꯔꯒ ꯁꯥꯟꯇꯤ ꯑꯣꯏꯅ ꯋꯥꯈꯜ ꯁꯥꯟꯇꯤ ꯑꯣꯏꯅꯗꯅ ꯏꯪꯊꯔꯒꯀꯣ
ꯋꯥꯈꯜꯁꯤꯗ ꯑꯣꯡ ꯁꯥꯟꯇꯤ ꯑꯅ ꯏꯪꯅ ꯆꯤꯛꯅꯀꯣ ꯇꯥꯔ ꯅꯨꯡꯁꯤ ꯅꯨꯡꯁꯤꯕ ꯏꯁꯩꯗꯁꯨ
ꯎ ꯁꯤ ꯁꯤꯕ ꯇꯥꯅꯔꯒ ꯂꯩꯕꯅꯤꯅꯦ ꯑꯗꯨꯗꯤ ꯑꯍꯟ ꯑꯣꯏꯕꯒꯤ ꯃꯊꯧ ꯅꯠꯇ꯭ꯔꯣ ꯁꯥꯟꯇꯤ ꯑꯣꯏꯕ ꯑꯏꯤꯡꯕ ꯄꯥꯝꯕ ꯑꯗꯒꯤ ꯈꯣꯡꯖꯣꯝ ꯄꯔꯕ ꯄꯥꯝꯕ
ꯑꯗꯨꯒꯗꯤ ꯈꯣꯡꯖꯣꯝ ꯕ꯭ꯔꯕꯕꯨꯗꯤ ꯇꯥꯗꯣꯏꯗ ꯈꯨꯂꯪ ꯏꯁꯩ ꯍꯥꯏꯔꯗꯤ ꯎꯝ ꯀꯩꯅꯣꯅꯒ ꯑꯥꯎ ꯑꯗꯨ ꯅꯨꯡꯉꯥꯏꯇ꯭ꯔꯕꯅ
ꯑ ꯄ꯭ꯔꯃꯥꯄꯥ ꯊꯤꯒꯩꯗ ꯑꯣꯔꯒ ꯑꯥꯊ ꯂꯩꯅ ꯃꯒꯨꯟ ꯂꯩꯅ ꯍꯥꯏꯇꯥꯔꯦꯅꯦ ꯑꯗꯨꯅꯦꯕ ꯇꯅꯥ ꯄꯖꯦ ꯅꯨꯡꯉꯥꯏꯕꯅꯦ ꯑꯁꯦꯡꯕꯩꯁꯨ ꯃꯣꯏꯒꯤ ꯐꯣꯛ ꯑꯣꯏꯕꯗꯣ
ꯕꯤꯅꯤꯇꯥ ꯂꯥꯏꯁ꯭ꯔꯝꯗꯣ
ꯑꯥ
ꯃꯥꯅ ꯃꯥꯒꯤ ꯏꯁꯩꯅꯒꯝ ꯊꯣꯛꯂꯛꯄꯗ ꯎꯔꯨꯔꯕꯥ
ꯍꯦ ꯈꯉꯦ ꯄ ꯇꯂꯦ
ꯍꯣꯏꯅꯦ ꯃꯥꯒꯤ ꯁꯦꯅ ꯋꯥꯝ ꯊꯣꯛꯂꯛꯄꯅꯦ ꯁꯦ ꯁꯦꯠ ꯁꯦ ꯕꯣꯠꯇ꯭ꯤ ꯂꯥꯏꯁꯝ ꯆꯁꯤꯦꯕꯣꯔꯇꯤ ꯇꯧꯕꯩꯗꯣ ꯏ ꯄꯣꯁ ꯇꯥꯑꯕꯅꯦꯕꯣ ꯃꯥꯅ ꯇꯧꯈꯥꯏ ꯍꯥꯏꯕꯗꯣ ꯃꯇꯦꯛ ꯈꯛꯇꯪ ꯎꯕꯅꯦ ꯐꯨꯜꯗꯤ ꯎꯗ꯭ꯔꯤ ꯎꯔꯕꯗꯣ
ꯎꯗ꯭ꯔꯤ ꯃꯅ ꯀꯩꯅꯣꯅꯦ ꯃꯇꯦꯛ ꯐꯖꯕ ꯃꯇꯦꯛ ꯈꯛꯇꯪ ꯚꯥꯏꯔꯛ ꯑꯣꯏꯕ
ꯑ ꯃꯇꯦꯛꯇꯣ ꯌꯥꯝ ꯊꯤꯛ ꯄꯣꯁ ꯁꯥꯥꯕ ꯋꯥꯅꯤꯅꯦ ꯃꯥꯏ ꯗ꯭ꯔꯦꯁꯇꯨꯒ ꯁꯛꯏꯕ ꯏꯁꯩꯗꯨꯒꯀꯣ
ꯎꯝ ꯃꯥ ꯐꯖꯅ ꯀꯩꯅꯣ ꯐꯥꯎꯋꯤ ꯀꯩꯅꯣ
ꯃꯥꯖꯨ ꯍꯨꯖꯤꯛ ꯊꯥꯏꯂꯦ ꯂꯩ ꯃꯥꯜꯂꯦ
ꯑ ꯂꯩꯔꯝꯅꯤ ꯊꯥꯏꯂꯦꯟ ꯀꯣꯔꯤꯌꯥ ꯌꯥꯝ ꯆꯠꯄꯅꯦ
ꯍꯣꯏ
ꯍ
ꯗ ꯅꯤꯃ ꯆꯥ ꯀ
ꯍꯥꯥ
ꯄꯩꯁꯥꯕꯨ ꯄꯥꯔꯗꯤ ꯀꯩꯁꯨ ꯅꯠꯇꯦ ꯑꯩꯈꯣꯏꯁꯨ ꯀꯣꯏꯊꯣꯛꯎꯕ ꯌꯥꯏ ꯍꯥꯏꯕ
ꯃꯥꯅꯦ ꯄꯩꯁꯥꯕꯨ ꯄꯩꯁꯥꯗ ꯂꯩꯔꯦ ꯍꯧꯖꯤꯛ ꯀꯩꯝ ꯂꯩꯇꯦ ꯄꯩ ꯁꯥ ꯊꯤꯕ ꯐꯖꯕ ꯂꯩꯇꯦ ꯄꯩꯁꯥ ꯊꯤꯕꯁꯨ ꯌꯦꯡꯗ꯭ꯔꯦ ꯐꯖꯕꯁꯨ ꯌꯦꯡꯗ꯭ꯔꯦ ꯄꯩꯁꯥ
ꯃꯥꯅꯦ
ꯉꯝꯍꯧꯗꯕꯁꯤꯡꯁꯤꯅ ꯑꯁ ꯑꯩꯈꯣꯏꯗꯤ ꯑꯗꯨ ꯇꯧꯔꯦꯅ ꯇꯧꯔꯦꯅ ꯈꯜꯂꯅꯤꯕ ꯑꯩꯈꯣꯏꯒꯨꯝꯕꯁꯤꯅ
ꯈꯜꯂꯣꯏꯗꯝꯅꯦ ꯑꯁ ꯃꯣꯏ ꯉꯝꯃꯤꯖꯦ ꯀꯃꯥꯏ ꯉꯝꯃꯤꯅꯣ ꯑꯩꯈꯣꯢꯁꯨ ꯉꯝꯅꯕ ꯍꯣꯠꯅꯒꯦ ꯍꯥꯏꯕꯒꯤ ꯊꯧꯅꯥꯗꯣ ꯊꯥꯏꯅꯩ ꯑꯍꯜ ꯂꯃꯟꯅ ꯍꯥꯏꯗ꯭ꯔꯥ ꯃꯤꯒꯤ ꯃꯌꯨꯝ ꯃꯀꯩ ꯁꯥꯈꯔꯦ ꯃꯤ ꯁꯤ ꯇꯧꯒ꯭ꯔꯦ ꯀꯜꯂꯛꯎꯅꯣ ꯍꯥꯏꯕ ꯀꯜꯂꯛꯄꯗꯣ ꯌꯥꯎꯗ꯭ꯔꯒꯗꯤ ꯑꯩꯉꯣꯟꯗ ꯀꯃꯥꯏꯅ ꯑꯩ ꯃꯤ ꯑꯣꯏꯗꯣꯏꯅꯣ ꯍꯥꯏꯕꯗꯤ ꯃꯤꯒꯤ ꯃꯄꯨꯞ ꯃꯔꯣꯟꯗꯣ ꯑꯩ ꯀꯣꯏꯔꯒ ꯂꯧꯒꯦ ꯎ ꯑꯩ ꯂꯧꯒꯦ ꯈꯣꯠꯀꯦ ꯍꯥꯏꯕꯩ ꯋꯥ ꯅꯠꯇꯦ ꯑꯦ ꯃꯥꯅ ꯉꯝꯃꯤꯁꯤꯁꯨ ꯑꯩꯁꯨ ꯉꯝꯅꯕ ꯍꯣꯠꯅꯒꯦꯀꯣ ꯍꯥꯕꯗꯣ ꯍꯣꯏ ꯑꯗꯨꯃꯥꯏꯅ ꯊꯧꯅꯥ ꯂꯩꯒꯗꯝ
ꯎꯝ ꯑꯗꯨꯃꯥꯏꯅ ꯂꯩꯒꯗꯕꯅꯦ ꯀꯩ ꯍꯤꯟꯖꯥꯡ ꯀꯣꯕꯤ ꯃꯥꯜꯂꯦ
ꯑꯩ ꯀꯣꯕꯤꯖꯦ ꯌꯥꯝ ꯏꯟꯇꯔꯦꯁ ꯂꯩꯇꯦ ꯆꯥꯅꯤꯡꯗꯦ
ꯑ ꯆꯥꯅꯤꯡꯗꯦ ꯑꯩꯁꯨ ꯀꯣꯕꯤꯖꯦ ꯍꯥꯏꯗꯤ ꯀꯣꯕꯤꯁꯦ ꯁꯤꯡꯖꯨꯒꯨꯝꯕꯗꯒ ꯈꯔ ꯆꯥꯕ ꯑꯗꯒꯤ ꯑꯗꯨꯒ ꯊꯧꯋꯣꯡꯀꯤ ꯑꯩꯁꯨ ꯀꯣꯕꯤ ꯆꯥꯛ ꯆꯥꯅꯤꯡꯗꯦ ꯀꯩꯒꯤꯅꯣ ꯈꯪꯠꯦ ꯀꯣꯕꯤꯟꯖꯦ ꯌꯥꯝ ꯆꯥꯅꯤꯡꯗꯦ ꯑꯩꯖꯨ ꯑꯗꯨ ꯀꯥꯡꯁꯣꯏ ꯑꯃ ꯃꯁꯨꯡ ꯃꯁꯨꯝ ꯈꯥꯏꯗꯣꯛꯄꯤꯗꯣ ꯈꯪꯕ꯭ꯔꯥ ꯀꯣꯕꯤ ꯑꯃ ꯀꯥꯡꯁꯣꯢ ꯑ ꯃꯁꯨꯡ ꯃꯁꯨꯝ ꯑꯧ ꯃꯆꯥ ꯇꯥꯁꯟꯕꯤꯗꯣ ꯑꯗ ꯃꯁꯨꯡ ꯃꯁꯨꯡ ꯈꯥꯢꯔꯒ ꯈꯥꯃꯦꯟ ꯐꯁꯤꯟꯕꯒ ꯇꯧꯕꯗꯣ ꯑꯗꯨꯗ ꯑꯗꯨꯁꯨ ꯅꯣꯡ ꯐꯥꯗꯣꯛꯀꯨꯝꯕ ꯆꯥꯅꯤꯡꯉꯦ ꯑꯗꯨꯒ ꯌꯥꯝꯅ ꯀꯣꯕꯤꯗ ꯁꯥꯛ ꯀꯣꯕꯤ ꯁꯥꯛ ꯀꯥꯏꯁꯤ ꯁꯨꯝ ꯄꯥꯝꯅꯕꯅꯦꯕ ꯑꯗꯨ ꯌꯥꯝ ꯄꯥꯝꯕ ꯆꯥꯅꯤꯡꯉꯨꯕ ꯑꯣꯏꯗꯦꯕ
ꯍꯣꯏ ꯅꯣꯡ ꯐꯥꯗꯣꯛ ꯆꯥꯕꯩ ꯋꯥꯏꯅꯦ ꯑꯗꯨꯒ ꯊꯣꯢꯡꯀꯤꯒ ꯊꯣꯏꯡꯒꯤꯒ ꯑꯩ ꯁꯦꯕꯣꯠ ꯂꯩꯕ ꯑꯩ ꯑꯩ ꯁꯦꯕꯣꯠ ꯄꯩꯁꯥ ꯄꯨꯊꯣꯛꯑ ꯂꯩꯏꯕ ꯄꯥꯝꯃꯣꯏꯗꯣ ꯑꯗꯩ ꯀꯣꯕꯤ ꯁꯦꯕꯣꯠꯁꯦ ꯑꯩ ꯀꯌꯥ ꯂꯩꯒꯟꯗꯦ ꯍꯣꯏ ꯅꯣꯡ ꯐꯥꯗꯣꯛ ꯁꯤꯡꯖꯨ ꯆꯥꯕꯒꯤꯗꯤ ꯎ ꯂꯩꯌꯦꯕ ꯑꯗꯨꯒ ꯍꯤꯟꯖꯥꯡꯒ ꯃꯔ ꯀꯦꯇꯤꯡꯒ ꯆꯠꯂꯀꯥꯟꯗꯒ ꯑꯦ ꯁꯦꯕꯣꯠꯁꯦ ꯂꯩꯅꯤꯡꯉꯦ ꯀꯣꯕꯤꯖꯦ ꯂꯩꯅꯤꯡꯉꯦ ꯀ ꯍꯥꯕꯒꯤ ꯈꯪꯗꯦ ꯑꯩ ꯌꯦꯡꯗꯦ ꯑꯅꯤꯗꯨꯗꯤ
ꯁꯦꯕꯣꯠ ꯍꯥꯎꯋꯤ ꯀꯩꯅꯣ ꯃꯥ ꯆꯥꯛꯍꯥꯎ ꯁꯦꯕꯣꯠ ꯇꯥꯕ꯭ꯔꯣ ꯀꯩꯅꯣ
ꯅꯠꯇꯦ ꯑꯗꯨ ꯑꯣꯏꯔꯒꯁꯨ ꯏꯁꯥꯅ ꯀꯌꯥ ꯄꯥꯝꯗꯕꯅꯤꯅꯅꯦ ꯎꯝ ꯌꯦꯡꯉꯨꯗꯦ ꯍꯥꯏꯕ
ꯎꯝ ꯃꯥꯅꯦ ꯄꯥꯝꯗ꯭ꯔꯗꯤ ꯌꯦꯡꯉꯨꯗ꯭ꯔꯦ
ꯄꯥꯝꯗ꯭ꯔꯗꯤ ꯌꯦꯡꯕꯩ ꯀꯥꯟꯅꯗꯦ ꯑꯄꯥꯝꯕꯗꯨꯗꯕꯨ ꯇ꯭ꯔꯥꯒꯦꯠ ꯇꯧꯕ ꯋꯥꯅꯤ
ꯑꯄꯥꯝꯕ ꯑꯗꯨꯗꯤ ꯃꯤ ꯃꯤꯒꯤ ꯋꯥ ꯑꯄꯥꯝꯕ ꯃꯤꯅꯤ ꯋꯥꯈꯜꯅꯦꯕ ꯅꯠꯇ꯭ꯔ ꯆꯅꯤꯡꯕ ꯍꯦꯟꯗꯥꯥꯡ ꯑ
ꯕꯖꯥꯔ ꯆꯠꯂꯀꯥꯟꯗ ꯖꯨꯖꯨꯣꯏꯒꯤ ꯕꯦꯁ ꯑꯣꯏꯔꯝꯒꯅꯤ ꯑꯉꯥꯡꯗꯣ ꯌꯥꯝ ꯋꯥꯅꯁꯨ ꯎꯏꯌꯦꯕ ꯗꯒꯤ ꯅꯨꯡꯉꯥꯏꯇꯗꯅ ꯃꯉꯣꯟꯗꯤ ꯄꯣꯠ ꯆꯩꯩ ꯈꯔꯍꯜꯂꯦ ꯑꯧ
ꯑ
ꯀꯩ ꯍꯥꯏꯅꯤ ꯁꯨꯝ ꯎꯕꯗ ꯊꯃꯣꯏꯗ ꯃꯥꯗꯣ ꯆꯥꯒꯨꯝꯕꯅꯦ ꯈꯜꯂ ꯅꯨꯡꯁꯤꯕ ꯑꯃ ꯐꯥꯎꯕꯗꯣ
ꯎꯝ
ꯇꯛ ꯂꯥꯎꯅ ꯇꯧꯕ ꯃꯌꯥꯝ ꯂꯩꯔꯝꯃꯤꯅꯦꯕ ꯑꯗꯨ ꯑꯣꯏꯔꯒꯁꯨ ꯃꯥꯗꯣ ꯌꯥꯝ ꯅꯨꯡꯁꯤꯕ ꯍꯥꯏꯇꯥꯔꯦ ꯅꯣꯡ ꯃꯔꯛꯇꯨꯗꯒ ꯀꯣꯏ ꯆꯦꯟꯒ ꯆꯦꯜꯂꯒꯀꯣ ꯢꯁ ꯃꯃꯥ ꯑꯝꯇ ꯉꯥꯏꯈꯣꯀꯣ ꯑꯩ ꯁꯤꯗꯒꯤ ꯑꯝꯇ ꯂꯧꯔꯛꯈꯤꯒꯦꯀꯣ ꯃꯥꯏ ꯄꯥꯏꯔꯤꯕ ꯖꯤꯔꯥꯗꯣ ꯁꯨ ꯗ꯭ꯔꯦꯕ
ꯌꯣꯜꯍꯧꯅꯕꯅ ꯅꯠꯇ꯭ꯔꯥ ꯄꯣꯠꯇꯣ ꯌꯣꯜꯍꯧꯅꯕ ꯃꯉꯣꯟꯗ ꯇꯧꯅꯕꯅ
ꯈꯣꯏ ꯑꯗꯨꯗ ꯃꯃꯥꯝꯇ ꯉꯥꯏꯕꯤꯌꯨꯀꯣ ꯑꯦꯛꯁꯤꯗꯦꯟꯇ ꯂꯧꯔꯛꯈꯤꯒꯦꯀꯣ ꯍꯥꯏ ꯆꯦꯜꯂꯒ ꯂꯧꯔꯒ ꯍꯣꯏ ꯑꯩ ꯏꯆꯥ ꯅꯨꯡꯁꯤꯃꯟꯗꯅ ꯀꯩꯅꯣ ꯇꯧꯕꯅꯦ ꯂꯩꯕ ꯆꯪꯉꯛꯏꯅꯦ ꯍꯥꯏꯕ ꯁꯔꯥꯎꯔꯒ ꯂꯩꯍꯧꯔꯤ ꯄꯣꯠꯁ
ꯂꯨꯝꯕ ꯅꯠꯇ꯭ꯔꯥ ꯄꯥꯈꯨꯡ ꯃꯆꯥꯅꯤ ꯑꯗꯨꯃꯥꯏꯅ ꯌꯣꯟꯅꯤꯡꯕꯕꯨ ꯀꯅꯥ ꯂꯩꯒꯦ
ꯍꯣꯏ
ꯑꯗꯨꯅ ꯀꯦ ꯅꯪꯉꯎꯅ ꯂꯩꯅꯤꯡꯉꯤꯅꯦꯕ ꯎꯄꯥꯏ ꯂꯩꯇꯕꯒꯤ ꯊꯧꯗꯅ ꯂꯥꯡꯗꯅ ꯂꯩꯖ ꯇꯧꯗꯣ
ꯃꯥꯗꯣ ꯍꯦꯛ ꯎꯕꯗ ꯑꯩꯅ ꯇꯛꯂꯏ ꯊꯃꯣꯏꯗ ꯅꯨꯡꯁꯤꯕ ꯑꯃ ꯐꯥꯎꯕꯗꯣ
ꯎꯝ
ꯁꯨꯝ ꯏꯆꯥꯗꯧꯅꯀꯣ ꯅꯣꯡꯃ ꯑꯗꯨꯨꯗꯒ ꯌꯥꯝ ꯅꯨꯡꯁꯤꯕ ꯃꯃꯥ ꯑꯝꯇ ꯉꯥꯏꯕꯤꯈꯣ ꯀꯣ ꯀꯥ ꯍꯥꯏꯔꯒ ꯑꯩꯅꯅꯦ ꯌꯨꯝꯗ ꯂꯣꯏ ꯂꯩꯑ ꯁꯥꯄꯣꯟꯁꯨ ꯂꯩꯌꯦ
ꯇꯧꯕ ꯑꯗꯨꯝ ꯑꯗꯨꯃꯥꯏꯅ ꯌꯣꯟꯅꯕ ꯑꯁꯦ ꯄꯥꯈꯪ ꯃꯆꯥꯥꯎꯁꯨ ꯏꯀꯥꯏꯅꯗ꯭ꯔꯦ ꯀꯣ ꯕꯔꯥ ꯈꯔ ꯉꯥꯎꯁꯟꯗꯕ ꯑꯉꯥꯡꯁ ꯁꯦꯟ ꯇꯥꯟꯕ ꯄ ꯀꯥꯏꯕꯒꯤ
ꯎꯝ ꯍ ꯍꯕ ꯏꯆꯥꯗꯨꯕꯨ ꯎꯕꯗ ꯅꯨꯡꯁꯤꯠꯃꯟꯗꯅ ꯂꯩꯅꯤ ꯌꯨꯝꯗ ꯂꯣꯏ ꯂꯩꯍꯧꯋꯦꯅ ꯍꯥꯏ ꯍꯔꯥꯎꯖꯗꯅ ꯍꯋꯕ
ꯎꯝ ꯅꯨꯡꯉꯥꯏꯇ ꯅꯨꯡꯃꯥꯏꯅ ꯇꯧꯕꯗ
ꯅꯨꯡꯉꯥꯏꯇꯦꯉꯨꯖꯨꯁꯨꯅꯦ ꯄꯨꯛꯆꯦꯜꯗꯤ ꯈꯔ ꯆꯥꯎꯕꯖꯥꯠꯅꯦ ꯈꯜꯂꯦ ꯑꯩꯅ ꯍꯟꯅꯨꯕꯤ ꯑꯃ ꯀꯩꯅꯣ ꯇꯧꯕꯗ ꯌꯥꯝ ꯁꯣꯜꯂ ꯇꯧꯋꯦ ꯍꯥꯏꯕꯗꯣ ꯃꯥꯃ ꯂꯨꯄꯥ ꯀꯨꯟꯗ ꯄꯤꯔꯝꯗ꯭ꯔ ꯌꯥꯡꯈꯩ ꯄꯤꯔꯝꯃꯦꯕ ꯑꯩ ꯃꯥ ꯌꯣꯜꯂꯤꯕ ꯍꯤꯟꯖꯥꯡꯗꯣ ꯄꯤꯔꯛꯄꯗꯅꯦ ꯌꯥꯔꯅꯤ ꯌꯥꯔꯅꯤ ꯌꯣꯟꯕꯤꯌꯨ ꯀꯥꯏꯗ ꯑꯩ ꯏꯆꯥꯁꯦ ꯄꯨꯛꯆꯦꯟꯗꯤ ꯈꯔ ꯆꯥꯎꯕ ꯆꯥꯠꯅꯤ ꯀꯥꯏ ꯈꯜꯂ
ꯃꯥꯅꯤ ꯃꯤꯁꯦ ꯑꯗꯨꯃꯥꯏꯅ ꯇꯧꯒꯗꯕꯅꯦ
ꯎꯝ ꯐꯔꯦ ꯆꯥꯛ ꯆꯥꯊꯣꯛꯑꯣ ꯑꯗꯨꯗꯤ ꯑꯩꯁꯨ ꯊꯕ ꯑꯃꯗ ꯂꯣꯏꯁꯟꯒꯦ ꯎꯝ ꯑꯗꯨꯒ ꯑꯃꯨꯛ ꯉꯍꯜꯂꯦ ꯇꯧꯔꯛꯀꯦꯀꯣ
ꯑ